ꯑꯣ ꯇꯕꯔ
ꯇꯥꯏꯌꯦ ꯁꯔꯔꯕꯣ
ꯆꯥꯔꯦꯄꯗꯤ ꯍꯧꯖꯤꯛ ꯆꯥꯛ ꯆꯥ ꯇꯣꯛꯑꯒ ꯂꯩꯗꯅꯦ ꯅꯨꯡꯁꯥꯁꯨ ꯆꯥꯏ ꯐꯖꯩꯁꯨ ꯆꯥꯏ
ꯅꯤꯔꯁꯥ
ꯐꯩ ꯐꯩ ꯐꯩ ꯌꯥꯝ ꯆꯥꯎ ꯌꯥꯝ ꯆꯥꯎ
ꯀꯅꯥ ꯀꯅꯥ ꯂꯩꯕ꯭ꯔꯣ ꯕꯣꯔ ꯌꯦꯡꯕ ꯍꯧꯔꯨꯔꯕꯣ
ꯕꯣꯜ ꯌꯦꯡꯗ꯭ꯔꯤꯗ ꯕꯥꯔꯣꯗꯅꯤ ꯍꯥꯏꯒꯨꯝ ꯇꯧꯋꯤꯗ
ꯎꯆꯦꯛ ꯃꯌꯥꯝ ꯂꯩ ꯃꯥꯂꯦ ꯅꯪꯒꯤ ꯅꯥꯛꯇ
ꯎꯆꯦꯛ ꯅꯠꯇꯦ ꯍꯔꯥꯎ ꯍꯥꯏꯕꯗꯣ
ꯀꯅ ꯑꯣ ꯈꯉ ꯈꯉ
ꯎꯝ
ꯊꯟꯗꯤ ꯂꯩꯕ꯭ꯔꯣ
ꯎꯝ
ꯊꯝꯕ꯭ꯔꯣ ꯌꯝꯗ꯭ꯔꯣ
ꯌꯨꯝꯗꯅꯦ
ꯑꯣ ꯑꯣ ꯕꯣꯔ ꯌꯦꯡꯗꯕꯗꯤ ꯑꯥ ꯅꯣꯏ ꯌꯨꯝꯗꯔꯣ ꯃꯤꯒꯤ ꯌꯨꯝꯗ
ꯇꯥꯁ ꯈꯣꯏꯗꯅꯦꯗ
ꯑ
ꯏꯌꯥꯝꯕ ꯈꯣꯏꯗꯅꯤ ꯏꯌꯥꯝꯕ ꯑꯩ ꯈꯣꯏꯗ ꯌꯦꯡꯒꯅꯤ
ꯑꯣ ꯑꯣ ꯎ ꯎ ꯉꯔꯗꯤꯅ ꯀꯣ ꯍꯧꯖꯤ ꯀ
ꯍꯟꯗꯛꯇꯤ ꯂꯧ ꯂꯧ ꯂꯣꯏ ꯈ꯭ꯔꯕꯅꯦꯅ ꯊꯕꯛ ꯊꯣꯏꯅ ꯀꯩꯅꯣ ꯇꯧꯗ꯭ꯔꯦꯗ ꯍꯣꯏ
ꯑꯗꯅ ꯈꯥꯏꯔꯗ
ꯑ
ꯗꯤꯁꯦꯝꯕꯔ ꯂꯥꯛꯑꯅꯤ ꯈ꯭ꯔꯤꯁꯃꯥꯁ ꯑꯃꯨꯛ ꯌꯧꯔꯅꯤꯀꯣ
ꯎꯝ
ꯂꯧꯣꯏꯀꯁꯤ ꯌꯥꯝ ꯁꯥꯔꯝꯗꯧ ꯃꯥꯜꯂꯦꯀꯣ
ꯁꯥꯏ ꯍꯥꯏꯇꯥꯔꯦ ꯍꯣꯏ
ꯑ ꯂꯣꯏꯗꯤ ꯁꯥꯒꯗꯧꯕꯅꯤꯅꯦ ꯃꯇꯝꯅ ꯁꯥ ꯌꯥꯎꯔꯒꯅꯤꯅꯀꯣ
ꯃꯇꯝꯅ ꯁꯥꯕ ꯃꯇꯝ ꯄꯔꯛꯈ꯭ꯔꯕꯅꯤꯅ ꯑꯩ ꯑ ꯂꯩ ꯏꯪꯉꯣ ꯍꯥꯏꯕꯗꯤ ꯌꯥꯗ꯭ꯔꯦꯗꯣ
ꯑꯗꯨꯗꯅꯦ
ꯁꯨꯛ ꯁꯥꯕ ꯃꯇꯝꯗ ꯀꯥꯡꯈꯜ ꯊꯥꯅꯤꯡꯗꯕ ꯑꯗꯒꯤ ꯌꯥꯝ ꯁꯥꯕ ꯐ꯭ꯔꯤ ꯑꯣꯏꯅ ꯇꯨꯝꯅꯤꯡꯕ ꯐꯤꯔꯣꯟ ꯌꯥꯝ ꯀꯩꯅꯣ ꯇꯧꯔ ꯇꯨꯝꯅꯤꯡꯕ ꯃꯇꯝꯗꯨꯗ ꯑꯃꯨꯛ ꯀꯥꯡꯒꯨꯝꯕ ꯂꯩꯁ ꯊꯜꯂꯛꯏꯗꯣ
ꯀꯩꯅꯣꯅꯅꯦ ꯀꯥꯡꯁꯦ ꯃꯇꯥꯡ ꯍꯛ ꯆꯥꯡ ꯆꯥꯗꯦ ꯍꯥꯏꯕꯀꯣ ꯅꯤꯡꯊꯝ ꯊꯥꯗ ꯀꯥꯡ ꯂꯩꯒꯗꯕꯅꯦ ꯀꯥꯂꯦꯟ ꯊꯥꯗꯨꯅ ꯀꯥꯡ ꯂꯩꯕ ꯑꯣꯛꯇ
ꯑꯗꯨꯅꯦ ꯏꯪꯊꯝꯊꯥꯗ ꯀꯥꯡ ꯂꯩꯔꯒꯗꯤ ꯅꯪ ꯗ꯭ꯔꯦꯁ ꯑꯊꯥꯕ ꯉꯥꯛꯇꯪ ꯍꯥꯞꯄ
ꯎ ꯀ ꯈꯥꯏ ꯆꯨꯝ ꯈꯥꯏꯅꯤ ꯀꯅꯤꯀꯣ ꯁꯝꯃꯔꯗꯅ ꯀꯇꯥꯗꯒꯤ ꯀꯥꯡꯅꯌꯦ ꯀꯥꯡꯈꯥꯡ ꯈꯥꯜꯂꯗꯤ ꯍꯦꯅ ꯁꯥ
ꯑꯗꯨꯅꯦ ꯐꯦꯟ ꯊꯥꯔꯁꯨ ꯀꯥꯡꯈꯟ ꯃꯅꯨꯡꯗꯅꯨꯡꯗꯤ ꯆꯪꯗꯦꯗꯣ
ꯣ ꯅꯥꯏ ꯊꯥꯔꯁꯨ ꯃꯅꯝ ꯅꯝꯊꯤꯕꯅ ꯇꯨꯝꯕ ꯉꯝꯗꯦ ꯑꯗꯣ ꯄꯉꯋꯦ ꯍꯥꯏꯗꯤ ꯥꯏꯁꯨ ꯊꯕ ꯌꯥꯦ ꯀ ꯍꯁꯄꯤꯇꯥꯜ ꯌꯥꯎꯕ
ꯑꯥ ꯈꯨꯣꯠꯅꯥꯥꯏ ꯊꯥꯕꯁꯤ ꯃꯤ ꯃꯤꯗꯁꯨ ꯁꯨꯛꯇꯤ ꯁꯣꯛꯂꯝꯒꯅꯤ ꯑꯩꯈꯣꯏꯅ ꯈꯨꯗꯛꯇ ꯁꯣꯛꯄꯗꯣ ꯈꯪꯗꯕꯒꯤꯀꯣ
ꯆꯥꯁ ꯋꯥꯗ ꯃꯥꯅꯦ ꯎꯝ ꯃꯅꯝꯗꯨꯒꯣ ꯀꯥꯡ ꯐꯥꯎ ꯁꯤꯕꯗꯨꯗꯤ ꯀꯥꯏꯗꯒꯤ ꯐꯒꯦꯔꯣ
ꯎꯝ
ꯃꯤꯗꯤ ꯁꯤꯕ ꯍꯥꯏꯕꯁꯤꯗꯤ ꯁꯣꯔ ꯍꯣꯟꯕꯗꯕꯨ ꯍꯣꯏ ꯆꯪꯒꯅꯦꯕ ꯃꯥꯒꯤ
ꯎꯝ ꯍꯣꯏ ꯑꯗꯨꯅꯤ
ꯈ꯭ꯔꯤꯁꯃꯥꯁꯗ ꯀꯣꯏꯅ ꯀ
ꯔꯣ
ꯁꯨꯀꯣꯏ ꯑꯣ ꯅꯪ ꯅꯈꯣꯏ ꯈꯗꯦ ꯁꯥꯔꯣ ꯑꯩꯅ ꯅꯈꯣꯏ ꯈꯨꯟꯗ ꯁꯥꯕ
ꯌꯥꯥꯏꯅꯥ ꯅ ꯌꯥꯔꯒꯗꯤ ꯌꯥ ꯍꯥꯏꯅ
ꯑ ꯂ ꯌꯥꯔꯗꯁ
ꯅꯪ ꯌꯥꯔꯗꯤ ꯌꯥꯏ ꯑꯩꯗꯤ ꯀꯥꯏꯗꯦ
ꯍꯌꯦꯡꯗꯤ ꯀꯔꯤ ꯏꯟꯁꯥꯡ ꯊꯣꯡꯒꯅꯤ
ꯑꯁ ꯈꯪꯗꯦꯗ ꯍꯌꯦꯡꯒꯤ ꯏꯟꯁꯥꯡ ꯍꯪꯂꯛꯀꯅꯨꯗ ꯏꯟꯁꯥꯡ ꯍꯥꯎꯇꯕꯅꯦꯅ ꯍꯟꯗꯛꯁꯦ
ꯍꯥꯏꯔꯨꯔꯥꯅꯨ ꯌꯦꯟꯁꯥꯪ ꯍꯦꯇꯔꯤꯑꯗꯨꯣ ꯅꯪꯕꯣ
ꯌꯦꯟ ꯂꯣꯏꯕꯗꯨ ꯌꯦꯟ ꯆꯥꯅꯤꯡꯗꯕꯗꯣ
ꯀꯔꯤꯒꯤ ꯌꯦꯟ ꯂꯣꯏꯗꯤ ꯌꯦꯟ ꯆꯥꯅꯤꯡꯗꯦ ꯍꯥꯏ
ꯄꯥꯝꯨ ꯄꯥꯃꯨꯕ ꯄꯩꯁꯥꯒꯤ ꯀꯩꯅꯣ ꯇꯧꯕꯒꯤ ꯅꯠꯇꯕ ꯌꯦꯟ ꯂꯩꯔꯒꯁꯨ ꯀꯔꯤ ꯍꯥꯏꯒꯅꯤ ꯣꯏꯂ ꯕ꯭ꯔꯣꯏꯂꯔꯗꯤ ꯍꯣꯏ ꯑꯗꯨꯝ ꯊꯥꯏ ꯃꯄꯥꯟꯗ ꯊꯥꯏ
ꯍꯣꯟ ꯃꯤꯁꯤꯡꯗꯤ ꯂꯧꯥꯎꯗ꯭ꯔꯣ
ꯂꯧꯋꯦ ꯂꯧꯕꯗꯤ ꯃꯆꯦꯠ ꯃꯆꯦꯠ ꯑꯗꯨꯝ ꯂꯧꯋꯦ ꯃꯥꯅꯤ ꯑꯗꯨꯝ ꯀꯦꯖꯤ ꯃꯔꯤ ꯃꯉꯥ ꯑꯗꯨꯝ ꯂꯧꯋꯦ
ꯅꯣꯏ ꯏꯃꯨꯡꯁꯤꯡꯗꯤ ꯑꯗꯨꯝ ꯂꯧꯔꯎꯅꯤꯅꯦ ꯐ꯭ꯔꯤꯗ
ꯂꯧꯋꯦꯗ ꯂꯧꯕꯗꯤ ꯑꯗꯣ ꯀꯩꯅꯣ ꯇꯧ ꯅꯤꯅ ꯆꯥꯅꯤꯡꯕ ꯀꯌꯥ ꯐꯥꯎꯔꯛ
ꯅꯪꯗꯤ ꯀꯔꯤ ꯑꯣꯏꯅ ꯆꯥꯅꯤꯡꯕ꯭ꯔꯣ ꯑꯗꯨꯗꯤ
ꯆꯕꯗꯤ
ꯁꯥ ꯉꯥ ꯄꯣꯠ ꯁꯟꯁꯥ ꯅꯪꯁꯨ ꯁꯟꯁꯥ ꯆꯥꯄꯔꯝꯗꯣꯃꯣ
ꯆꯥꯏ ꯑꯗꯨꯝ ꯆꯥꯏ ꯍꯣꯏ
ꯁꯟꯁꯥꯁꯨ ꯀꯦꯝ ꯍꯥꯎꯋꯤꯀꯣ ꯀꯨꯝꯍꯩꯒꯤ ꯌꯦꯟꯁꯥꯡꯗꯣ ꯈ꯭ꯔꯤꯁꯃꯥꯁꯀꯤ ꯒꯨꯝꯕ ꯁꯒꯦꯝꯒꯨꯝꯕ ꯊꯣꯡꯕꯗ
ꯑꯥ
ꯍꯥꯎꯕꯅꯦꯍꯦ ꯑꯗꯨ ꯁꯒꯦꯝ ꯊꯣꯡꯕꯗꯣ ꯅꯣꯏꯅ ꯍꯩꯕꯅꯦꯍꯦ
ꯍꯩꯌꯦ
ꯅꯣꯡꯃ ꯆꯥꯕ ꯂꯥꯛꯄ ꯇꯥꯔꯦ
ꯆꯒꯦꯝ ꯊꯣꯡꯕꯗꯤ ꯑꯩꯁꯨ ꯍꯩꯗ ꯁꯥꯗ ꯆꯒꯦꯝ ꯍꯥꯞꯄ ꯆꯒꯦꯝ ꯊꯄꯣꯝꯕꯗꯤ
ꯑꯗꯨꯗ ꯀꯨꯃꯍꯩ ꯆꯥꯒꯦꯝ ꯗꯤ ꯃꯥꯒꯤ ꯃꯅꯨꯡꯅꯨꯡꯁꯥ ꯄꯨꯜꯂꯞ ꯌꯥꯎꯕꯅꯤꯅ ꯍꯥꯎꯋꯦ ꯍꯥꯏꯕꯅꯤꯗꯥ
ꯑꯗꯨꯅꯦ ꯃꯥꯒꯤ ꯑꯗꯨꯗꯤ ꯀꯦꯖꯤꯒꯤ ꯊꯥ ꯇ ꯀꯥꯏꯗ ꯃꯍꯥꯎꯁꯨ ꯌꯥꯎꯗ꯭ꯔꯦ ꯑꯗꯒꯤ ꯑꯍꯥꯎꯕ ꯄꯥꯔꯠ ꯀꯌꯥꯁꯨ ꯌꯥꯎꯗ꯭ꯔꯦ
ꯍꯧꯖꯤꯛꯀꯣ ꯑꯗꯨ ꯈꯣꯏ ꯂꯧꯕ ꯃꯇꯝꯅꯤꯀꯣ ꯈꯣꯏꯍꯤꯤꯒꯨꯝꯕꯗꯣ
ꯈꯣꯏ ꯍꯣꯏ ꯈꯣꯏ ꯂꯧꯕ ꯌꯥꯏ
ꯒꯟꯒꯜꯗ
ꯑꯩꯈꯣꯏ ꯂꯩꯅ ꯌꯨꯝꯗ ꯑꯗꯨꯝ ꯂꯣꯏꯕ ꯑꯗꯨꯝ ꯂꯣꯏ ꯂꯩꯅꯩꯅ
ꯈꯣꯏ ꯃꯍꯤꯗꯣ ꯍꯤꯗꯥꯛꯀꯤ ꯌꯥꯝ ꯐꯕꯅꯦꯍꯦ
ꯄꯥꯝꯕꯔꯣ
ꯄꯝꯃꯦ ꯀꯗꯥꯏꯗꯤ ꯂꯧꯥꯎꯒꯅꯤ ꯑꯩꯗꯤ ꯖꯪꯒꯜꯗꯁꯨ ꯊꯤꯕ ꯍꯩꯇꯦꯇ ꯑꯃꯝꯥꯁꯨ ꯌꯥꯏ ꯑꯅꯤꯁꯨ ꯌꯥꯏ
ꯃꯤꯠꯇꯔꯗ
ꯍꯗꯛꯗꯅꯦ ꯃꯥꯗꯤꯁꯅꯥꯛ ꯑ ꯍ ꯍ ꯍꯤꯡꯒꯣꯜꯗꯗꯤ ꯀꯔꯤ ꯀꯔꯤ ꯊꯥꯕ ꯂꯣꯏꯕ꯭ꯔꯣ
ꯏꯪꯒꯣꯟꯗ ꯍꯪꯒꯣꯟ ꯀꯌꯥ ꯇꯧꯗꯦ ꯃꯥꯏꯔꯦꯟꯒꯨꯝꯕ ꯍꯣꯏ
ꯆꯤꯡꯗ ꯂꯩꯔꯒ ꯍꯤꯡꯒꯣ ꯊꯥꯗꯦ ꯍꯥꯏ ꯀꯔꯦꯗꯣ ꯅꯪꯁꯨ
ꯍꯥꯏꯗꯤ ꯇꯝꯄꯥꯛ ꯂꯧ ꯇꯧꯕꯅꯦꯅ ꯀꯣ ꯀꯥꯡꯧ ꯁꯨꯗꯕꯅꯤ ꯑꯅꯦ ꯎꯝ
ꯑ ꯅꯅ ꯅꯨꯄꯤꯅ ꯁ ꯀꯥꯗꯤ ꯌꯨꯝꯒꯤ ꯊꯕꯛ ꯁꯨꯕ ꯉꯝꯗꯕꯅꯤ
ꯑ
ꯅꯪꯉꯅꯅꯦ ꯑꯗꯨꯅ ꯎꯝ ꯅꯪꯅ ꯂꯣꯏ ꯁꯨꯕ ꯇꯥꯔꯦꯅꯦ
ꯎꯝ
ꯏꯊꯟꯗ ꯑꯣꯏꯔ ꯅꯣꯏꯅ ꯁ꯭ꯀꯨꯜ ꯀꯥꯕ꯭ꯔꯣ
ꯍꯣꯏ
ꯍꯥꯏ ꯗꯤ ꯅꯪꯗꯤ ꯄꯨꯔꯥ ꯅꯨꯄꯤꯒꯨꯝꯅ ꯂꯥꯏꯈ꯭ꯔꯥ ꯃꯥꯜꯂꯤꯅꯦ ꯃꯔꯝ
ꯍꯣꯏꯗ ꯂꯣꯏ ꯈꯪꯉꯦ ꯀꯩꯅꯣ ꯊꯕꯛ ꯑꯗꯨꯁꯦ ꯀꯔꯤ
ꯍꯣꯅꯗꯀꯣ ꯊꯕꯛꯕꯨ ꯅꯨꯄꯤ ꯅꯨꯄꯥ ꯈꯥꯏꯗꯦꯗꯀꯣ ꯁꯨꯔ ꯂꯩꯔꯗꯤ ꯑꯗꯨꯝ ꯁꯨꯕꯅꯦ ꯅꯨꯄꯥꯒꯤ ꯀꯔꯤ ꯀꯥꯏꯕꯣ ꯊꯕꯛ ꯁꯨꯕꯗꯤ ꯅꯨꯄꯤ ꯅꯨꯄꯥ ꯈꯥꯏꯗꯦꯗꯀꯣ
ꯑꯥ
ꯁꯨ ꯁꯨꯔꯒ ꯄꯪ ꯆꯥ ꯆꯥꯔꯒ ꯄꯪ ꯂꯩ ꯂꯩꯔꯒ
ꯃꯤꯒꯤ ꯍꯨꯔꯥꯟꯗꯕꯤ ꯑꯣꯔ ꯃꯤꯉꯣꯟꯗ ꯂꯥꯛꯇꯕꯤ ꯅꯝ ꯍꯥꯗꯕꯤ ꯁꯨꯝ ꯏꯁꯥꯒꯤ ꯍꯨꯃꯥꯡ ꯃꯃꯟ ꯑꯗꯨꯝ ꯆꯥꯕꯗꯨꯅ ꯕꯦꯁꯅꯦ ꯀꯩꯅꯣ
ꯎꯝ ꯑꯗꯨꯅꯦ ꯍꯥꯏꯁꯦ
ꯎꯝ
ꯑꯗꯨꯅꯁꯨ ꯅꯨꯡꯉꯥꯏꯕꯅꯦꯕꯀꯣ ꯀꯣꯟꯅ ꯋꯥꯔꯩꯁꯨ ꯐꯖ ꯐꯖꯕ ꯂꯤꯡꯕꯤꯌꯣ ꯑꯩ ꯋꯥꯔꯤ ꯂꯩꯕ꯭ꯔꯣ ꯅꯣꯏ ꯈꯨꯟꯒꯤ ꯈꯪꯗꯅꯦ ꯋꯥꯔꯤꯔꯦ ꯌꯥꯝ ꯁꯥꯕ ꯇꯥꯅꯤꯡꯉꯦ ꯀꯔꯤ ꯀꯔꯤ ꯋꯥꯔꯦ ꯂꯩꯕ꯭ꯔꯣ ꯈꯨꯟꯒꯦ ꯅꯣꯏ ꯈꯨꯟꯗꯦ ꯌ ꯌꯨꯗꯁꯤꯡꯗꯤ ꯃꯤ ꯀꯌꯥꯁꯨ ꯁꯨꯕ꯭ꯔꯣ ꯄꯨꯂꯞ
ꯌꯨꯝ ꯃꯤ ꯌꯥꯝꯃꯦ ꯌꯨꯝꯂꯛ ꯍꯟꯗ꯭ꯔꯦꯠ ꯑꯦꯔꯥꯎꯟ ꯍꯟꯗ꯭ꯔꯦꯠꯃꯨꯛ ꯂꯩꯌꯦ
ꯑꯩꯁꯥ ꯄꯥꯈꯪꯗ ꯌꯥꯝꯃꯕꯅꯤꯅꯦ ꯑꯗꯨ
ꯂꯩꯑꯦ ꯁꯥ ꯄꯈꯪꯁꯤꯡ ꯂꯩꯑ ꯌꯥꯝ ꯌꯥꯝ ꯂꯩꯌꯦ
ꯑꯁ ꯑꯗꯨꯗꯤ ꯊꯤꯕ ꯂꯥꯛꯄ ꯇꯥꯔꯦ ꯄꯥꯈꯪ ꯑꯃ
ꯊꯕꯛ ꯇꯧꯕꯁꯨ ꯒ꯭ꯌꯥꯟ ꯇꯥꯕ ꯅꯪꯒꯨꯝꯕ ꯑꯣ ꯅꯪꯒꯨꯝꯕ ꯍꯣꯔꯦꯟ ꯅꯪꯒꯨꯝꯕ ꯍꯥꯏ ꯕꯤꯔꯒ ꯃꯪꯗꯀꯣ ꯍꯨꯃꯥꯡ ꯁꯥꯎꯔꯒ ꯄꯈꯠꯈꯤꯅꯦ
ꯑꯦ ꯁꯤ ꯋꯥꯔꯤꯒꯤ ꯒꯗꯤ
ꯑꯦ ꯇꯨꯝꯕ ꯌꯥꯗ꯭ꯔꯒ ꯃꯥ ꯆꯣ ꯂꯩ ꯅꯤꯀꯣ
ꯋꯥꯔꯤꯒꯗꯤ ꯍꯥꯏꯔꯤ ꯅꯨꯡꯉꯥꯏꯔꯤ
ꯑꯩꯅ ꯋꯥꯔꯤ ꯍꯥꯏꯔꯗꯤ ꯅꯨꯡꯉꯥꯏꯕ ꯍꯥꯏꯔꯗꯤ ꯋꯥꯔꯤ ꯁꯥꯗꯅꯦ ꯀꯞꯂꯒ ꯋꯥꯔꯤ ꯁꯥꯔ
ꯑꯗꯨꯅꯦ ꯆꯨꯝꯃꯦ ꯅꯪ ꯍꯥꯏꯔꯤ ꯑꯗꯨ ꯆꯨꯝꯃꯦꯕ ꯑꯗꯨ ꯁꯨꯝ ꯋꯥꯔꯤ ꯅꯨꯡꯉꯥꯏꯌꯦ ꯍꯥꯏꯕꯒꯤ ꯋꯥꯅꯤ ꯀꯩꯅꯣ ꯂꯥꯟꯕ ꯅꯠꯇꯦꯕ
ꯍꯤꯡꯂꯤꯉꯩꯗ ꯍꯥꯎ ꯍꯥꯎꯕ ꯆꯥꯕ ꯋꯥꯔꯦ ꯅꯨꯡꯉꯥꯏꯕ ꯂꯣꯛ
ꯎꯝ ꯑꯗꯨꯅꯦ ꯑꯗꯨꯅꯦ ꯄꯨꯟꯁꯤꯗ ꯍꯥꯏꯒꯗ꯭ꯔꯥ ꯀꯔꯤ ꯍꯥꯏꯒꯗ꯭ꯔꯥ ꯈ꯭ꯋꯥꯏꯗꯒꯤ ꯅꯨꯡꯉꯥꯏꯕ ꯍꯥꯏꯕꯁꯦ ꯋꯥꯈꯜ ꯅꯨꯡꯉꯥꯏꯕ ꯃꯛ ꯅꯨꯡꯉꯥꯏꯕ ꯂꯩꯇ꯭ꯔꯕꯅꯦ
ꯑꯣ
ꯒꯥꯔꯤ ꯑꯐꯕ ꯇꯣꯡꯉꯒ ꯅꯨꯡꯉꯥꯏꯕ ꯅꯠꯇꯦ ꯄ꯭ꯂꯦꯟ ꯇꯣꯡꯂꯒ ꯅꯨꯡꯉꯥꯏꯕ ꯅꯠꯇꯦ ꯋꯥ
ꯄ꯭ꯂꯦꯟ ꯄꯂ‌ꯦ ꯄ꯭ꯂꯦꯟ ꯇꯣꯡꯉꯒ ꯒꯥꯔꯤ ꯑꯐꯕ ꯇꯣꯡꯔꯒ ꯍꯛꯆꯥꯡ ꯅꯥꯔꯒ ꯂꯩꯔꯗꯤ ꯀꯔꯤ ꯀꯥꯟꯅꯥꯕ꯭ꯔꯣ
ꯑꯗꯨꯅꯦ
ꯑꯗꯨ ꯅꯠꯇ꯭ꯔꯁꯨ ꯀꯔꯤ ꯀꯔꯤ ꯐꯠꯇ꯭ꯔꯁꯨ ꯌꯨꯝꯗ ꯍꯔꯥꯎꯅ ꯂꯩꯕ
ꯑꯣ ꯑꯗꯨꯅꯦ
ꯑꯥ ꯍꯥꯎꯔꯁꯨ ꯍꯥꯎꯇꯔꯁꯨ ꯋꯥꯔꯁꯨ ꯋꯥꯃꯤꯟꯅꯕ ꯑꯗꯨꯅ ꯈ꯭ꯋꯥꯏꯗꯒꯤ ꯕꯦꯁꯅꯤꯗ ꯑꯩꯈꯣꯏ ꯈ꯭ꯔꯤꯁꯇꯦꯟꯒꯤ ꯄꯨꯟꯁꯤ
ꯎꯝ
ꯆꯞ ꯃꯥꯟꯅꯩ ꯗꯨꯗꯤ
ꯑꯗꯨ ꯑꯍꯥꯎ ꯑꯍꯥꯎꯕ ꯆꯥꯔꯒ ꯍ ꯛꯆꯥꯡ ꯐꯅ ꯂꯩꯁ‌ꯦ ꯍꯦ
ꯍꯣꯏ ꯍꯣꯏ ꯑꯍꯥꯎ ꯑꯍꯥꯎꯕ ꯆꯥꯕ ꯍꯛꯆꯥꯡ ꯐꯅ ꯂꯩꯕ ꯋꯥ ꯈꯟ ꯅꯨꯡꯉꯥꯏꯅ ꯂꯩꯕ ꯑꯁꯤꯗꯒꯤ ꯍꯦꯟꯕ ꯍꯤꯗꯥꯛ ꯑꯇꯣꯞ
ꯍꯣꯏ ꯑꯩꯈꯣꯏ ꯄꯨꯟꯁꯤꯗꯤ ꯆꯥꯝꯃ ꯍꯤꯡꯗꯧꯕ ꯅꯠꯇꯦꯕꯀꯣ ꯑꯗꯨꯝ ꯅꯨꯡꯉꯥꯏꯅ ꯂꯩꯔꯒ ꯍꯔꯥꯎꯅ ꯅꯥꯗꯔꯒ ꯀꯣ ꯑꯗꯨꯅ ꯕ‌ꯦꯁꯅꯤ
ꯃꯤꯒꯤ ꯄꯨꯟꯁꯤꯗꯤ ꯆꯍꯤ ꯆꯅꯤ ꯆꯍꯨꯝ ꯍꯤꯡꯒꯗꯕ ꯅꯠꯇꯦꯅꯦ
ꯑꯗꯨꯅꯦꯕ ꯈꯠꯅꯔ ꯆꯩꯅꯔꯒ ꯀꯔꯤ ꯀꯥꯟꯅꯕ꯭ꯔꯣ
ꯌꯥꯝꯕꯗ ꯍꯟꯗ꯭ꯔꯦꯗ ꯍꯥꯏꯔꯣꯕꯀꯣ ꯂꯣꯏꯔꯦꯕ
ꯍꯟꯗꯔ‌ꯦꯠ ꯐꯥꯎ ꯍꯤꯡꯕ ꯉꯝꯂ‌ꯣꯏꯗ ꯑꯩꯈꯣꯏ ꯄꯨꯟꯁꯤ ꯍꯧꯖꯤꯛꯀꯥꯟꯗꯤ
ꯍꯣꯏꯗ ꯑꯗꯨꯕꯨꯗꯤ ꯑꯗꯨ ꯑꯗꯨꯅꯕꯨ ꯑꯃꯅꯤ ꯗꯅ ꯑꯗꯨꯕꯨ ꯆꯥꯝꯃ ꯍꯥꯏꯔꯁꯦꯕꯀꯣ ꯆꯥꯝꯃ ꯍꯥꯏꯕꯁꯤꯗ ꯑꯦꯔꯥꯎꯟ ꯑꯥ ꯁꯚꯦꯟ ꯑꯩꯠꯇꯤ ꯅꯥꯏꯟꯇꯤ ꯑꯣꯏꯈ ꯈ꯭ꯔꯒꯗꯤ ꯃꯤꯁꯦ ꯑꯗꯨꯝ ꯃꯄꯥꯡꯒꯜ ꯂꯩꯔꯛꯑꯔꯣꯏꯕ ꯑꯗꯨꯅ ꯍꯟꯅꯨꯔꯛꯈ꯭ꯔꯅꯤ ꯆꯠꯊꯣꯛ ꯆꯠꯁꯤꯟ ꯅꯨꯡꯉꯥꯏꯔꯛꯑꯔꯣꯏ ꯑꯗꯨꯗꯒꯤꯗꯤ ꯍꯤꯡꯕꯒꯤ ꯃꯍꯥꯎꯗ‌ꯣ ꯂꯩꯔꯛꯑꯔꯣꯏꯕ
ꯑ ꯑꯗꯨꯅꯦ ꯑꯩꯈꯣꯏ ꯍꯧꯖꯤꯛ ꯃꯇꯝꯅꯦ ꯆꯥꯅꯤꯡꯕ ꯆꯥꯕ ꯍꯔꯥꯎꯕ ꯗ‌ꯣꯕ ꯁꯦ ꯍꯧꯖꯤꯛ ꯃꯇꯝꯅꯤꯕ ꯆꯍꯤ ꯐꯤꯞ ꯇꯤ ꯁꯤꯛꯁꯇꯤ ꯌꯥꯎꯔꯗꯤ ꯋꯥꯈꯜꯁꯨ ꯈꯔ ꯁꯣꯟꯊꯔꯛꯀꯅꯤ ꯇꯥꯅꯤꯡꯕꯁꯨ ꯐꯥꯎꯔꯔꯣꯏ
ꯑꯗꯨꯅꯦ ꯑꯗꯨꯅꯦ
ꯍꯧꯖꯤꯛ ꯍꯛꯆꯥꯡ ꯐꯖꯅ ꯍꯔꯥꯎꯅ ꯂꯩꯗꯣ
ꯎꯝ ꯆꯨꯝꯃꯦ ꯆꯨꯝꯃꯦ
ꯅꯨꯡꯉꯥꯏ ꯅꯨꯡꯉꯥꯏꯕ ꯋꯥꯔꯤ ꯁꯥꯔꯗꯤ ꯑꯗꯨꯝ ꯑꯦ ꯍꯥꯞꯇꯤꯟꯁꯨꯀꯣ ꯅꯛ ꯅꯥꯕꯒꯨꯝꯅꯀꯣ ꯏꯃꯨꯡꯒꯨꯝ ꯈꯜꯂꯦꯗ ꯆꯞ ꯆꯥꯕꯁꯨ ꯈꯪꯗꯦ ꯑꯗꯨꯝ ꯏꯃꯨꯡꯒꯨꯝꯗ ꯈꯜꯂꯒ ꯋꯥꯔꯤ ꯁꯥꯕ ꯅꯨꯡꯉꯥꯏꯕꯀꯣ
ꯑꯗꯨꯅ ꯅꯨꯡꯉꯥꯏꯕꯅ‌ꯦ
ꯎꯝ